ꯍꯜꯂꯣ ꯋꯥꯔꯤ ꯋꯥꯔꯤ ꯃ ꯈꯥ ꯇꯁꯦ ꯁꯇꯕꯤ
ꯑꯣꯥꯏ
ꯍꯕ ꯌꯥꯗꯅꯦ ꯃ ꯁꯤꯗꯤ ꯅꯪ ꯋꯥ
ꯀ ꯆ ꯀ ꯀ
ꯀ ꯆꯥꯏ ꯑ ꯁꯤꯗꯤ ꯃꯐꯥꯏ ꯃ ꯄꯩꯁꯥ ꯑꯣꯏꯦ ꯣꯔꯁꯤꯌꯥ ꯑꯣꯏꯣꯏ ꯑ ꯌꯥ ꯑꯣꯏ ꯅꯪ ꯐꯩ ꯆꯥ ꯈꯪꯖꯔꯝꯕ
ꯑ ꯑꯩ ꯎꯗ꯭ꯔꯤ ꯌꯥꯝꯁꯨ ꯆꯥꯗ꯭ꯔꯤ ꯑꯩꯗꯤ ꯌꯦꯟ ꯆꯥꯕꯁꯨ ꯍꯥꯏꯊꯦ
ꯈꯪꯉꯤꯅ ꯅꯪ ꯉꯝꯐꯩ ꯆꯥꯔꯝꯃꯣꯏ ꯍꯥꯏꯕ ꯁꯛꯇꯣ
ꯀꯃꯥꯏꯅꯤ ꯈꯪꯒꯤꯗꯣ ꯍꯥꯏꯖꯠ
ꯅꯪꯒꯤ ꯋꯥꯁꯦ ꯅꯪꯒꯤ ꯋꯥ ꯉꯥꯡꯁꯦ ꯃꯥꯟꯕ ꯍꯥꯏꯇꯥꯔꯦꯀꯣ ꯃꯅꯤꯡꯗꯤ ꯇꯪ ꯇꯛ ꯐꯥꯏ ꯍꯥꯏꯇꯥꯔꯦ
ꯑꯣ ꯑꯣ ꯋꯥꯗ ꯐꯥꯏꯌꯦꯕ ꯃꯤꯗꯤꯀꯣ
ꯑꯥ ꯅꯪꯅ ꯌꯦꯟ ꯃꯥꯜꯂꯒ ꯀꯃꯥꯏꯅ ꯅꯪꯅ ꯌꯦꯟ ꯆꯥꯗꯣꯏꯅꯣ ꯁꯤꯅꯦ ꯍꯥꯏꯁꯦ
ꯃꯥꯥꯟꯗꯦ ꯀꯣ ꯀꯣꯏ ꯃꯤ ꯐꯖꯕꯤ ꯃꯥꯅꯦꯦ ꯐꯖꯕ ꯃꯤ ꯂ
ꯑꯥ ꯅꯠꯇꯦ ꯅꯠꯇ ꯑꯣꯏꯔꯣ ꯅꯪ ꯌꯦꯅꯗ ꯀꯤꯗꯅ ꯆꯥꯗ꯭ꯔꯤꯗꯨꯅꯅꯤ ꯅꯪ ꯌꯦꯟ ꯃꯥꯟꯕꯥꯟꯕꯩ
ꯗꯤ ꯑꯩꯗꯤ ꯉꯥꯁꯨ ꯆꯥꯗꯦ ꯁꯟꯁꯨ ꯆꯥꯗꯦ ꯉꯥꯅꯨꯁꯨ ꯆꯥꯗꯦ ꯀꯃꯥꯏꯅ ꯇꯧꯔꯤꯣ ꯁꯤꯗ
ꯑꯣ ꯑꯗꯨꯗꯤ ꯑꯩ ꯍꯥꯏꯌꯦꯦꯁ ꯅꯪꯒꯤ ꯅꯪꯒꯤ ꯄꯥꯠꯇꯨꯗꯀꯣ ꯅꯪꯒꯤ ꯃꯤꯠ ꯇꯒꯤ ꯄꯤꯁꯨꯝꯗꯒꯤ ꯍꯧꯔꯒꯀꯣ ꯑꯗꯨꯒꯤ ꯁꯥ ꯍꯥꯏꯕ ꯁꯥ ꯑꯗꯨꯒꯤ ꯃꯈꯜꯁꯤꯡꯗꯣ ꯃꯥꯟꯕ ꯑꯃꯃꯝ ꯂꯣꯏ ꯌꯥꯎꯔꯝꯃꯅꯤ ꯑꯗꯨꯅꯦꯅꯦ ꯑꯗꯣ ꯇꯨꯝꯅ ꯑꯝꯇ ꯑꯣꯟꯊꯅꯤꯅ
ꯀ ꯑꯣꯏꯔꯦ
ꯎꯝ
ꯑꯗꯣ ꯉꯁꯤꯗꯤ ꯕꯣꯜ ꯂꯩꯇꯕ꯭ꯔꯣ ꯕꯣꯜ ꯌꯦꯡꯉꯨꯗ꯭ꯔꯣ
ꯉꯗꯤ ꯕꯣꯜꯁꯦ ꯑ ꯌꯦꯡꯒꯅꯤꯌꯦ ꯑꯪ ꯌꯦꯉ ꯔ ꯍꯥꯏꯖ
ꯑꯩꯁꯨꯨꯝꯃꯁꯁꯤ ꯇꯤ ꯌꯦꯡꯈꯤ ꯔꯥꯟꯅ ꯇꯎꯕꯅꯤꯣꯖ
ꯏꯉ ꯀꯩ ꯄꯇ ꯀꯅꯦ ꯀꯥꯗ ꯇ
ꯄꯣꯇꯨꯒꯜꯅ ꯉꯁꯤ ꯄꯣꯇꯨꯒꯜ ꯂꯩꯕ꯭ꯔ ꯍꯥꯏꯁ
ꯂꯩꯕꯅꯤ
ꯍꯣꯏ ꯍꯣꯏ ꯑꯗꯨꯗꯤ ꯌꯦꯡꯒꯦꯀꯣ ꯑꯩ
ꯑ ꯐꯠꯇꯨꯔꯒꯅꯤꯅꯤ ꯃꯥꯒꯂ ꯂꯩꯕꯅꯤ
ꯂꯁꯤꯀꯅꯥꯅꯦꯕ
ꯐꯇꯨꯒꯜꯒꯅꯤ ꯃꯥꯔꯒ ꯂꯩꯕꯅꯤ
ꯠꯇꯕ ꯌꯥꯗꯕ ꯄꯣꯠꯅꯤꯀꯣ ꯁꯤꯃꯗꯤ ꯃꯔꯝꯗꯤ ꯑꯩꯒꯤ ꯑꯦꯒꯦꯟꯁꯇ ꯂꯩꯕ ꯃꯤ ꯑꯃꯒ ꯑꯩꯒ ꯐꯦꯕꯣꯔꯥꯏꯠꯀ ꯁꯥꯟꯅꯕꯅꯤꯅꯀꯣ ꯣꯄꯁꯦ
ꯑꯣ ꯑꯗꯨ ꯑꯗꯨꯅꯦ ꯑꯗꯨꯅꯦ ꯅꯪꯒꯤ ꯑꯦꯒꯦꯟꯁꯀ ꯅꯪꯒꯤ ꯀꯣ ꯅꯪꯒꯤ ꯐꯦꯕꯔꯥꯏꯠꯀ ꯁꯥꯟꯅꯒꯗꯕ ꯄꯣꯠꯇꯣ ꯌꯦꯡꯉꯣ ꯑꯗꯣ ꯍꯣꯔꯦꯟ ꯌꯦꯡꯅꯔꯒꯦ ꯁꯤꯄꯥ
ꯑ ꯍ ꯌꯦꯡꯅꯔꯁꯦ ꯌꯦꯡꯅꯔꯁꯦ
ꯑꯗꯣꯜꯁꯗꯅꯦ ꯑꯗ ꯐꯣꯟꯅ ꯑꯃꯨꯛꯇꯪ ꯄꯥꯏꯔꯗꯤꯀꯣ ꯀꯅꯥꯅ ꯀꯥꯕꯅꯣꯗꯣ ꯈꯪꯗꯧꯅꯤ
ꯍꯣꯏ ꯌꯥꯏꯑꯦ ꯋꯥꯔꯤ ꯁꯥꯟꯅꯔ ꯁꯥꯟꯅꯔꯒ ꯎꯝ ꯀꯃꯥꯏ ꯍꯥꯏꯒꯅꯤ ꯋꯥꯔꯤ ꯁꯥꯟꯅꯔꯒ ꯑ ꯀꯃꯥꯏꯅ ꯂꯩꯗꯣꯏꯅꯣ ꯃꯣꯔꯦꯗꯨ ꯁꯥꯟꯅꯔꯒ ꯌꯦꯡꯉꯁꯦ ꯑꯗꯨꯗ ꯑꯀꯥꯕ ꯃꯤ ꯅ ꯄꯩꯁꯥꯁꯦ ꯈꯤꯇꯪ ꯍꯣꯡꯉꯦ ꯍꯥꯏꯗꯣꯏꯔꯣ ꯅꯠꯇ꯭ꯔꯒꯅ ꯑꯩꯈꯣꯏꯅ ꯄꯥꯝꯃꯤꯕ ꯄꯣꯠꯇꯨꯅ ꯇꯧꯔꯛꯑꯦ ꯍꯥꯏꯗꯔꯥ ꯑꯃꯗꯤ ꯑꯣꯏꯗꯣꯏꯅꯦꯀꯣ ꯌꯦ
ꯑꯅꯥꯕꯤꯗꯨꯗꯅꯅꯦ ꯀꯔꯤꯝ ꯀꯣꯡꯉꯝꯃꯣꯏꯁꯦ ꯀꯩꯅꯣ ꯀꯣꯡꯉꯝꯒꯅꯤ ꯑꯩꯈꯣꯏꯒꯤ ꯀꯩꯅꯣꯗꯣ ꯕꯖꯥꯔ ꯈꯪꯕ꯭ꯔꯥ ꯕꯖꯥꯔꯗꯗꯒꯤ ꯆꯠꯂꯒꯅꯤ ꯈꯪꯕ꯭ꯔꯥ ꯄꯣꯔꯇꯨꯒꯜꯅ ꯀꯥꯎꯔꯤꯕ ꯕꯣꯜꯗꯣ ꯑꯗꯨ ꯆꯞ ꯃꯥꯟꯅꯅ ꯂꯩꯔꯨꯔꯒ ꯑꯗꯨꯁꯨ ꯄꯤꯒꯅꯤ ꯁꯤꯄ꯭ꯔꯣꯇꯨꯀ ꯍꯥꯏ ꯊꯥꯖꯜꯂ ꯄꯤꯅꯦ
ꯑꯥ ꯑꯗꯨꯗꯤ ꯄꯥꯝꯗ꯭ꯔꯦꯕꯀꯣ ꯑꯩꯅ ꯄꯥꯝꯕꯗꯤꯅꯦ ꯍꯣꯏ ꯌꯦꯡꯅꯔꯁꯦ ꯍꯣꯔꯦꯟꯗꯣ ꯀꯅꯥꯅ ꯉꯝꯕꯅꯣ ꯍꯥꯏꯕꯗꯣ ꯑꯗꯨꯒ ꯄꯣꯠꯁꯦ ꯎꯝ
ꯄ꯭ꯔꯣꯇꯨꯒꯜꯅꯤ ꯉꯝꯗ ꯉꯝꯃꯦ ꯍꯥꯏꯕꯅꯤ
ꯏꯁ ꯅꯪꯒꯤꯗꯨꯗꯤ ꯌꯥꯗꯦꯗ ꯍꯥꯏꯗꯤ ꯕꯣꯜ ꯐꯥꯎ ꯁꯥꯟꯅꯕ ꯍꯧꯗ꯭ꯔꯤꯕ ꯄ꯭ꯔꯣꯇꯨꯒꯜꯅ ꯉꯝꯅꯦ ꯍꯥꯏꯕ ꯑꯗꯨꯗꯤ ꯀꯅꯥꯅ ꯈꯪꯗꯦ ꯄ꯭ꯔꯣꯇꯨꯀꯜ ꯊꯣꯛꯂꯛꯄ ꯉꯝꯗ꯭ꯔꯤꯉꯩꯗ ꯕ꯭ꯔꯥꯖꯤꯜꯅ ꯍꯥꯟꯅ ꯊꯣꯏꯈꯤꯕ꯭ꯔꯥꯁꯨ ꯍꯥꯏꯗꯣꯕꯨ ꯀꯥꯏꯅꯣ ꯕꯣꯜ ꯋꯥꯅꯤ ꯍꯥꯏꯔꯤꯖꯦ
ꯌꯥꯗꯦ ꯑꯗꯨꯗꯤ ꯕꯣꯜ ꯀꯣ ꯕꯣꯜ ꯁꯥꯟꯅꯕ ꯍꯧꯗ꯭ꯔꯤꯉꯩꯗ ꯕꯣꯜ ꯀꯅꯥꯝꯗ ꯆꯥꯟꯅꯕ ꯍꯧꯗꯦ ꯍꯥꯏꯇꯥꯔꯦꯀꯣ ꯅꯪ ꯑꯁꯥꯕ ꯀꯥꯟ ꯁꯤꯗꯒꯤ ꯂꯥꯛꯄꯅꯦ ꯆꯞ ꯆꯥꯏꯀꯣ ꯅꯪ
ꯅꯠꯇꯦ ꯍꯧꯖꯤꯛꯇꯤ ꯑꯩꯈꯣꯏ ꯀꯨꯜ ꯑꯦꯟ ꯀꯥꯝ ꯑꯦꯟ ꯀ꯭ꯋꯥꯠ ꯏꯟꯚꯔꯣꯟ ꯏꯟꯚꯥꯏꯔꯣꯟꯃꯦꯟꯗꯒꯤ ꯂꯥꯛꯏꯅꯦꯕ ꯑꯈꯣꯏꯗꯤ ꯎꯝ ꯏꯝꯐꯥꯜ ꯍꯥꯏꯕꯗꯨ ꯈꯪꯕ꯭ꯔꯥ
ꯏꯝꯐꯥꯜ ꯍꯥꯏꯕꯁꯦ ꯏꯝꯐꯥꯜ ꯍꯥꯏꯁꯦ ꯌꯥꯝ ꯆꯥꯎꯈꯠꯇꯕ ꯂꯝꯅꯦ ꯑꯗꯨꯅ ꯑꯩ ꯈꯪꯗꯤꯌꯦ ꯑꯗꯩ ꯃꯥꯁꯦ ꯈꯪꯕꯔꯥ ꯈꯣꯡꯁꯤꯗꯅꯦ ꯇꯥꯒꯦ ꯇꯥꯒꯦ ꯇꯧꯔꯒ ꯁꯨꯝ ꯐꯥꯎꯗꯣꯛꯈꯤꯕ ꯍꯥꯏꯇꯥꯏ
ꯑꯣ ꯑꯗꯨꯗꯤꯅꯦ ꯑ ꯏꯝꯐꯥꯜꯒꯤ ꯏꯝꯐꯥꯜꯒꯤ ꯋꯥꯔꯤ ꯑꯃ ꯁꯨꯝ ꯂꯩꯔꯛꯀꯦꯕꯀꯣ ꯄꯣꯔꯣꯝꯄꯥꯠꯇ ꯂꯩꯕ ꯃꯤ ꯑꯃꯒꯤ ꯋꯥꯔꯤꯅꯦꯕꯀꯣ ꯑꯥ ꯅꯨꯄꯤꯁꯦ ꯁꯨꯃꯥꯏꯅ ꯇꯧꯕ ꯃꯥꯖꯦ ꯍꯣꯏ ꯏꯝꯐꯥꯜ ꯄꯣꯔꯣꯝꯄꯥꯠ ꯍꯥꯏꯕ ꯂꯝꯗꯨꯗꯒꯤ ꯑꯣꯏꯌꯦꯕꯀꯣ ꯈꯪꯉꯤꯗꯤ ꯃꯥꯅ ꯈꯪꯗꯕ ꯎꯗꯕ ꯄꯣꯠꯇꯤ ꯂꯩꯇ꯭ꯔꯁꯦ ꯍꯥꯏ ꯀꯥꯟꯅꯗ꯭ꯔꯦ
ꯍꯧꯖꯤꯛ ꯕꯨꯠ ꯑꯃ ꯑꯩꯒꯤ ꯃꯥꯡꯗ ꯄꯥꯏꯒꯦ ꯍꯥꯏꯔꯁꯨ ꯌꯥꯏ ꯍꯥꯏꯕ ꯍꯣꯏ ꯄꯥꯏꯈꯤꯕꯅꯦ ꯑꯩ ꯎ ꯍꯧꯋꯦ ꯃꯤꯗꯨꯅꯦꯕꯀꯣ ꯊꯤ ꯁꯥꯊꯤ ꯊꯤꯕ ꯃꯤꯅꯦꯕ ꯃꯥꯁꯦ ꯑꯗꯨ ꯅꯪ ꯅꯣꯡꯃꯊꯦꯡꯅꯍꯟꯕꯤꯒꯦꯀꯣ ꯎꯝ ꯍꯣꯏ ꯅꯣꯡꯃ ꯊꯦꯡꯅꯖꯩ ꯑꯗꯨ ꯀꯥꯟꯗ ꯑꯩ ꯄꯨꯕꯤꯔꯛꯀꯦ ꯃꯥꯁꯦ ꯑꯗ ꯅꯨꯄꯤꯁꯦ ꯀꯃꯥꯏꯅ ꯇꯧꯒꯦ ꯍꯥꯏꯕꯗꯅꯦ ꯎꯝ ꯃꯥꯖꯦ ꯃꯩꯁꯦ ꯀꯤ ꯃꯤꯅꯦꯕ ꯃꯥꯅ ꯄꯥꯝꯕꯅꯤꯅ ꯃꯩꯁꯦ ꯃꯃꯤꯠ ꯃꯅꯨꯡꯗ ꯊꯥꯖꯟꯂ ꯊꯝꯕ ꯌꯥꯔꯦ ꯍꯥꯏꯕ ꯃꯤꯗꯗꯣ ꯑꯣꯏꯌꯦꯕꯀꯣ ꯑꯗꯨ ꯅꯣꯡꯃ ꯑꯩꯅ ꯁꯨꯃꯥꯏꯅ ꯍꯥꯏꯕ ꯅꯪꯒꯤ ꯇꯨꯡꯗ ꯀꯩꯅꯣꯝ ꯂꯩꯔꯦꯅ ꯍꯥꯏꯕ ꯑꯣꯟꯊꯣꯛꯇ꯭ꯔꯤꯕꯅꯦꯕ ꯃꯥꯁꯦ ꯃꯥꯅ ꯍꯥꯏꯅꯤ ꯍꯣꯏ ꯂꯩꯔꯦ ꯑꯝꯇ ꯀꯟꯊꯣꯛ ꯆꯊꯣꯛꯑꯣ ꯑꯃ ꯆꯤꯡꯊꯣꯛꯑꯣ ꯑꯃ ꯍꯥꯏꯅꯤꯀꯣ ꯑꯗ ꯑꯩꯁꯤꯁꯨ ꯍꯥ ꯅꯨꯡꯉꯥꯏꯗꯗꯅ ꯍꯣꯏ ꯍꯣꯏ ꯆꯤꯡꯊꯣꯛꯀꯦ ꯍꯥꯏꯔꯒꯅꯦ ꯄꯣꯠꯁꯦ ꯃꯥꯒꯤ ꯃꯃꯥꯟꯗ ꯂꯦꯞꯁꯜꯂꯦ ꯑꯗꯨꯒ ꯀꯤꯕ꯭ꯔꯥ ꯀꯤꯗꯕ꯭ꯔꯥꯅ ꯍꯪꯉꯦꯕꯀꯣ ꯃꯥ ꯍꯥꯏꯅ ꯀꯤꯗꯦꯌꯦ ꯐꯔꯦ ꯑꯗꯨꯗꯤ ꯅꯤꯅ ꯅꯁꯥꯅ ꯃꯤꯗꯣ ꯋꯥꯗꯣ ꯉꯥꯡꯅꯔꯣ ꯑꯗꯨꯒ ꯊꯣꯛꯂꯛ ꯑꯣ ꯍꯥꯏꯗꯤ ꯃꯤꯗꯣ ꯊꯝꯃꯝꯃꯕꯕꯨ ꯑꯣꯏꯔꯣ ꯇꯥꯟꯊꯣꯛꯑꯝꯕꯨ ꯑꯣꯏꯔꯣ ꯑꯗꯨ ꯇꯧꯔꯣꯅ ꯍꯥꯏꯕ ꯃꯥ ꯍꯥꯏꯅꯩ ꯇꯥꯟꯊꯣꯛꯄꯤꯔꯝꯃꯣꯏ ꯑꯗꯨꯒ ꯃꯥ ꯆꯠꯃꯤꯟꯅꯁꯦ ꯑꯃ ꯍꯥꯏꯅꯦ ꯑꯗꯩꯗ ꯑꯗꯨꯏ ꯅꯪ ꯀꯤꯔꯈꯤꯗꯕ ꯅꯔꯣꯟꯗꯣ ꯆꯨꯝꯃꯨ ꯑꯁꯦꯝꯕ ꯍꯥꯏꯔꯣ ꯍꯥꯏꯔ ꯀꯥꯟ ꯃꯥ ꯍꯥꯏꯗꯤ ꯀꯤꯗꯦ ꯃꯥ ꯑꯗꯨ ꯀꯨꯝꯕ ꯂꯥꯏ ꯇꯤꯟ ꯕꯨꯠ ꯑꯗꯨ ꯑꯁꯤ ꯀꯔꯤꯝ ꯊꯥꯖꯕ ꯂꯩꯇꯦ ꯀꯤꯕꯁꯨ ꯂꯩꯇꯦ ꯑꯃ ꯍꯥꯏꯅꯤꯀꯣ ꯑꯗꯣ ꯍꯣꯏ ꯊꯥꯖꯒꯤ ꯑꯗꯨꯒꯤ ꯃꯇꯝ ꯑꯗꯨꯗ ꯀ ꯀꯥꯟꯗ ꯊꯥꯖꯩꯌꯦ ꯑꯗꯣ ꯎꯝ ꯃꯥꯁꯦ ꯏꯝꯐꯥꯜ ꯍꯥꯏꯕ ꯁꯍꯔꯗꯣ ꯈꯪꯉꯦꯅ ꯑꯗꯨꯗꯩꯅꯦꯕꯀꯣ ꯃꯤꯁꯦ ꯑꯗꯨꯒ ꯏꯁꯁꯥꯒꯤ ꯂꯝꯁꯤꯐꯧ ꯌꯣꯛꯈꯠꯅꯤꯡꯗꯕ ꯍꯥꯏꯗꯣꯏꯔꯥ ꯅꯠꯇ꯭ꯔꯒꯅ ꯎꯝ ꯀꯃꯥꯏꯅ ꯇꯧꯋꯏ ꯍꯥꯏꯒꯅꯤ ꯎꯝ ꯈꯨꯡꯒꯪꯗꯒꯤ ꯂꯥꯛꯄ ꯃꯥꯟꯕꯗꯣ ꯑꯗꯨ ꯑꯗꯨꯒꯤ ꯑꯗꯨꯒꯤ ꯂꯤꯆꯠ ꯁꯥꯖꯠꯅꯦꯕꯀꯣ ꯋꯥꯟ ꯊ ꯀꯥꯏꯔꯤ ꯀ ꯅꯠꯇ ꯁꯔ ꯂꯩꯦ ꯏꯂꯒ ꯃ ꯍꯥꯪꯤ ꯆ ꯆꯁꯂꯦ ꯑꯗꯨ ꯁꯍꯔꯒꯤ ꯄꯣꯠ ꯑꯃ ꯍꯥꯏꯕ ꯀꯥꯟꯗꯗꯤ ꯀꯔꯤꯅꯣ ꯃꯥꯅ ꯈꯪꯗꯣꯏꯁꯦ ꯑꯝꯇ ꯍꯥꯏꯔꯛꯑꯣꯅꯤ
ꯑꯗꯨꯅꯦ ꯇꯣꯗ ꯂꯩꯔꯏꯁꯦ ꯍꯥꯏꯔꯤꯁꯦ ꯏꯝꯐꯥꯜ ꯅꯨꯄꯤ ꯆꯥꯎꯈꯠꯇꯕꯤꯌꯦ ꯍꯥꯏꯁꯤꯅꯦ ꯑꯗ ꯏꯝꯐꯥꯜꯗ ꯏꯝꯐꯥꯜꯗ ꯃꯥꯅꯤ ꯁꯝꯅ ꯍꯥꯏꯔꯕꯗ ꯁꯍꯔꯗꯩ ꯂꯥꯛꯄ ꯃꯤꯅꯦꯕꯀꯣ ꯏꯝꯐꯥꯜꯉ ꯅꯠꯇ꯭ꯔꯦꯕ ꯏꯝꯐꯥꯜꯗꯨꯗ ꯂꯥꯛꯑ ꯃꯥꯅ ꯁꯥꯟꯅꯔ ꯂ ꯑꯣꯣꯟꯁꯤꯟꯕꯩ ꯋꯥꯅꯤꯗ ꯀꯩꯅꯣ ꯃꯅꯤ ꯃꯥꯅꯤ
ꯑꯣ ꯑꯗꯨꯗꯤ ꯃꯥ ꯑꯗꯨꯗꯤ ꯃꯥꯅ ꯆꯤꯟꯊꯤꯕ ꯑꯣꯏꯗꯣꯏꯅꯤꯀꯣ ꯃꯔꯝꯗꯤ ꯑꯀꯨꯞꯄ ꯃꯔꯣꯟꯗ ꯍꯥꯏꯔꯛꯀꯦ ꯃꯥ ꯍꯥꯏꯅꯦ ꯃꯥ ꯏꯝꯐꯥꯜ ꯍꯥꯏꯕ ꯁꯍꯔꯗꯨꯗꯒꯤ ꯄꯣꯔꯣꯝꯄꯥꯣꯠ ꯄꯣꯔꯣꯝꯄꯥꯠ ꯍꯥꯏꯕ ꯃꯐꯝꯗꯨꯗꯒꯤꯅꯤ
ꯅꯪ ꯕꯣꯔꯣꯝꯄꯥꯥꯠꯁꯨ ꯍꯥꯏꯕ ꯍꯥꯏꯇꯔ ꯃꯥꯂꯤꯀꯣ
ꯀꯥꯏꯇꯅꯗꯨꯕꯨ ꯑ ꯀꯨ ꯀꯣ ꯌꯥꯗꯦ ꯌꯥꯗꯦ ꯃꯗꯨ
ꯑꯗꯨꯗꯒꯤ ꯂꯥꯛꯑꯦꯅ ꯍꯥꯏꯔꯛꯑꯦꯕꯀꯣ ꯑꯗꯨꯅ ꯑꯩꯅ ꯍꯣꯔꯦꯟ ꯑꯩꯅ ꯍꯪ ꯅꯦꯕ ꯅꯪꯁꯦ ꯑꯁꯦꯡꯕ ꯑꯁꯦꯡꯕ ꯃꯐꯝꯁꯦ ꯀꯗꯥꯏꯗꯒꯤꯅꯣ ꯑꯝꯇ ꯍꯥꯏꯔꯛꯑꯣ ꯈꯪꯒꯦꯅ ꯑꯩꯅ ꯍꯣꯔꯦꯟ ꯍꯪꯅꯤꯕ
ꯑ ꯍꯪꯉꯣ ꯍꯪꯉꯣ ꯀꯩ ꯍꯥꯏꯔꯛꯀꯦ ꯌꯦꯡꯉꯣꯀꯣ ꯑꯗꯨꯅ ꯄꯨꯔꯝ ꯄꯥꯠ ꯍꯥꯏꯕ ꯍꯩꯇꯕ ꯅꯪꯒ ꯀꯣ ꯍꯧꯖꯤꯛꯀꯤ ꯑꯗꯨꯝ ꯀꯔꯤ ꯁꯍꯔꯗ ꯂꯥꯛꯑꯒ ꯁ ꯀꯩꯅꯣꯝꯃ ꯈꯨꯡꯒꯪ ꯅꯨꯄꯤ ꯁꯥꯔꯤꯕ ꯃꯤꯁꯦ ꯁꯤꯅꯗꯤ ꯀꯩꯅꯣ ꯇꯧꯔꯝꯗꯧ ꯃꯜꯂꯤ
ꯇꯤꯟꯅꯕꯩ ꯍꯥꯏꯔꯦꯅꯦ ꯑꯗꯨꯝ ꯇꯤꯟꯅꯩꯌꯦꯕꯀꯣ
ꯑꯥ
ꯑꯩꯅ ꯍꯥꯏꯖꯤꯅꯦ ꯃꯥꯅ ꯈꯪꯗ ꯍꯩꯇꯕ ꯄꯣꯠꯇꯤ ꯂꯩꯇ꯭ꯔꯦꯀꯣ ꯀꯥꯡꯁꯤꯒꯣ ꯃꯈꯣꯡ ꯀꯌꯥ ꯄꯥꯟꯒꯦꯒ ꯍꯥꯏꯕꯁꯤ ꯎꯕꯖꯥꯠꯅꯤ ꯄꯥꯏꯔꯤꯕ ꯀꯥꯡꯁꯤꯗ ꯑꯗꯨꯝ ꯎꯕꯤꯗꯣ ꯈꯪꯕ꯭ꯔꯥ ꯑꯗꯨꯅꯦ ꯃꯥꯅ ꯇꯧꯒꯥꯏꯁꯦꯗꯤ ꯀꯩꯝ ꯅꯠꯇꯦ
ꯅ ꯅꯇꯔꯣꯗꯗ ꯑ ꯕꯦꯛꯒ꯭ꯔꯥꯎꯟ ꯀꯟꯗꯤꯁꯟꯁꯦ ꯑꯗꯨꯝ ꯀꯃꯥꯏꯅ ꯇꯧꯋꯦ
ꯀꯩꯗꯧꯕ
ꯅꯪꯒꯤ ꯕꯦꯛꯒ꯭ꯔꯥꯎꯟ ꯀꯟꯗꯤꯁꯟ ꯀꯃꯥꯏꯅ ꯇꯧꯋꯤ
ꯑꯗꯨꯝ ꯅꯨꯡꯉꯥꯏ ꯑꯗꯨꯝ ꯐꯩ ꯑꯗꯨꯝ ꯌꯥꯏ ꯍꯥꯏꯕ ꯌꯥꯏ
ꯌꯥ
ꯃꯅꯤꯡꯗ ꯑꯝꯇ ꯑꯣꯟꯊꯣꯛꯑꯒ ꯍꯥꯏ ꯇꯧꯁꯜꯂꯨꯅꯤꯅ
ꯁꯟꯖꯤꯔ ꯉꯥꯏꯍꯥꯛ ꯂꯦꯞꯄꯣ ꯑꯗꯣ ꯃꯅꯤꯡꯗ ꯑꯣꯟꯊꯣꯛꯑꯒ ꯍꯥꯏ ꯇꯧꯒꯗꯕ ꯃꯐꯝꯁꯦ
ꯑꯗꯣ ꯃꯅꯤꯡꯗ ꯑꯣꯟꯊꯣꯛꯑꯒ ꯍꯥꯏ ꯇꯧꯒꯗꯅ ꯃꯐꯝꯖꯦ ꯑꯩꯅ ꯇꯥꯛꯄꯤꯒꯦꯀꯣ ꯁꯣꯝ ꯖꯤꯝꯕꯨ ꯌꯥꯝꯅ ꯌꯦꯡ ꯖꯤꯝꯕꯨ ꯌꯥꯝꯅ ꯅꯤꯡꯊꯤꯖꯕ ꯃꯤꯅꯦ ꯍꯥꯏꯕꯁꯦ ꯈꯪꯖꯕꯗꯨꯅꯀꯣ ꯖꯤꯝꯗꯨꯗ ꯑꯝꯇ ꯌꯦꯡꯕꯤꯌꯣ ꯍꯥꯏꯕ ꯇꯥꯔꯦ ꯑꯩꯅ
ꯎꯝ ꯖꯤꯝ ꯂꯣꯝꯁꯤꯗ ꯌꯦꯡꯉꯦ ꯑꯗꯣ ꯀꯩꯝꯇ ꯂꯩꯇꯕ ꯄꯣꯠꯁꯦ ꯇꯨꯃꯤꯠꯂꯥ ꯀꯔꯤꯅꯣ ꯁꯥꯔ ꯉꯥꯔ ꯈꯪꯗꯅ ꯄꯥꯏ ꯌꯥꯗ ꯄꯥꯏꯕ ꯆꯠꯂꯤꯀꯣ ꯄꯥꯏ ꯍꯥꯏꯔꯗꯤ ꯁꯣꯏꯒꯅꯤ
ꯑꯗꯣ ꯑꯝꯇ ꯌꯦꯡꯉꯨꯗꯅ ꯑꯗꯨꯗꯣ
ꯍ ꯌꯦꯡꯗꯤ ꯌꯦꯡꯉꯦ ꯑꯗ ꯍꯥꯏ ꯇꯧꯒꯗꯕ ꯄꯣꯠꯇꯣ ꯃꯤ ꯑꯁꯥꯅꯗꯤ ꯈꯪꯗꯕ ꯐꯪꯗꯦ ꯍꯥꯏ ꯇꯧꯁꯤꯜꯂꯨꯔꯗꯤ ꯐꯥꯒꯗꯕ ꯑꯣꯏꯔꯕꯅꯤ ꯀꯃꯥꯏꯅ ꯇꯧꯗꯣꯏꯦ ꯑꯩꯗꯤꯦ ꯁꯤꯁꯤ ꯑꯣꯏꯗ꯭ꯔꯥ ꯀꯩꯒꯤ ꯇꯧꯔꯣꯏꯗꯔꯤꯕ ꯍꯥꯏꯖꯦ
ꯁꯥꯅ ꯇꯦꯟꯖꯕꯗ ꯂꯩꯈꯩꯗꯣ ꯈꯪꯕꯒꯤ ꯀꯩ ꯍꯥꯏ ꯍꯤꯔꯣ ꯈꯪꯂꯨꯔꯦ
ꯀꯩꯕ
ꯍꯤꯔꯣ ꯈꯪꯕ꯭ꯔꯥ
ꯑꯥ ꯍꯦꯔꯣꯁꯦ ꯐꯖꯅ ꯍꯥꯏꯕ ꯍꯩꯇ꯭ꯔꯒꯗꯤ ꯌꯥꯔꯔꯣꯏꯀꯣ
ꯏꯁꯇꯥꯏꯂꯤꯁ ꯍꯥꯏꯕꯁꯦ ꯈꯔ ꯈꯪꯗꯕ ꯃꯥꯅꯤꯀꯣ ꯍꯤꯔꯣ ꯍꯥꯏꯕꯅꯤꯀꯣ ꯍꯦꯔꯣ ꯍꯥꯏꯗꯦꯀꯣ
ꯑꯣ ꯑꯣ ꯑꯩꯅ ꯁꯣꯏꯕ ꯑꯗꯨꯗꯤ ꯑꯩꯩꯅ ꯁꯣꯏꯕ ꯑꯣꯏꯗꯣꯏꯅꯤꯀꯣ ꯄꯣꯠꯁꯦ ꯑꯩ ꯈꯪꯖꯔꯦ ꯏꯁꯥꯅ
ꯅꯪꯅ ꯁꯣꯏꯕ ꯑꯣꯏꯗꯣꯏꯅꯦ ꯑꯣ ꯑꯩꯈꯣꯏ ꯍꯤꯔꯣꯖꯦ ꯍꯣꯏ ꯍꯤꯔꯣ ꯍꯤꯔꯣꯅꯦ ꯍꯥꯏꯇꯥꯔꯦ ꯏꯁꯥꯅ ꯀꯩ ꯍꯥꯏꯇꯥꯔꯦꯀꯣ
ꯑꯥ
ꯑꯗꯣꯨꯀ ꯍꯥꯏꯥꯏꯅ ꯇꯧꯁꯜꯂꯒꯗꯤ ꯑꯗꯨꯗꯤ ꯍꯤꯔꯣ ꯑꯃ ꯐꯪꯉꯦ ꯐꯝꯕ ꯐꯝꯕ ꯃꯥꯜꯂꯦꯀꯣ
ꯈꯝꯕ ꯃꯥꯂꯦ ꯅꯪꯗꯤ ꯅꯨꯃꯤꯠ ꯌꯥꯝ ꯁꯤꯡꯉꯦ ꯍꯥꯏꯗꯣꯏꯔꯥ ꯅꯠꯇ꯭ꯔꯒꯅ ꯄ꯭ꯔꯤꯗꯤꯛꯁꯟ ꯌꯥꯝ ꯍꯩꯑ ꯍꯥꯏꯗꯣꯏꯔ ꯑꯃꯗꯤ ꯑꯣꯏꯗꯣꯏꯅꯤꯀꯣ
ꯗꯤ ꯄꯤꯗꯤꯁꯅ ꯍꯦꯛꯒ ꯑꯣꯏꯣꯏꯗꯦꯅꯦ
ꯄ꯭ꯔꯤꯇꯤꯁꯟ ꯍꯥꯏꯕ ꯍꯥꯏꯕꯤꯔꯤꯕꯤ ꯆꯁꯦ ꯍꯥꯏ ꯑꯣꯏꯔꯗꯤ ꯈꯪꯗ꯭ꯔꯦꯕꯀꯣ ꯄꯣꯁꯦ ꯑꯣ ꯍꯣ ꯑ ꯑ ꯍꯣꯏ ꯑꯗꯨꯗꯤꯅꯤꯅꯦ ꯄ꯭ꯔꯤꯗꯤꯛꯁꯟ ꯍꯩꯔꯤꯁꯦ ꯈꯤꯇꯪ ꯌꯥꯗꯕ ꯃꯥꯜꯂꯤ ꯄ꯭ꯔꯔꯤꯗꯤꯛꯁꯟꯗꯣ ꯈꯔ
ꯄ꯭ꯔꯤꯗꯤꯛꯁꯟ ꯅꯪꯅ ꯈꯔ ꯎꯕꯗ ꯊꯦꯡꯕ ꯑꯣꯏꯗꯣꯏꯅꯦꯀꯣ ꯑꯩꯒꯤ ꯄ꯭ꯔꯤꯗꯤꯛꯁꯟꯗꯤ ꯌꯥꯝ ꯆꯨꯝꯃꯦ ꯍꯥꯏꯕ ꯇꯥꯏ
ꯑ ꯑꯗꯨꯗ ꯑꯩꯒꯤ ꯑꯩꯒꯤ ꯍꯧꯖꯤꯛ ꯍꯧꯖꯤꯛ ꯑꯣꯏꯕ ꯋꯥꯠ ꯀꯗ ꯍꯥꯏꯕꯤꯔꯛ ꯑꯗꯨ꯭ꯟ ꯭ꯔꯤꯗꯤꯁꯟ ꯆꯨꯝꯕꯤꯅꯦꯦ
ꯑꯣ ꯅꯪꯒꯤ ꯍꯧꯖꯤꯛꯀꯤ ꯍꯧꯖꯤꯛ ꯍꯧꯖꯤꯛ ꯑꯣꯏꯕ ꯋꯥꯁꯤꯔꯥ ꯑ ꯍꯧꯖꯤꯛ ꯍꯧꯖꯤꯛ ꯑꯩꯅ ꯈꯟꯕꯗꯀꯣ ꯑꯩꯒꯤ ꯁꯛꯁꯦ ꯍꯥꯃꯦꯡ ꯃꯥꯜꯂ ꯂꯩꯔꯝꯒꯅꯤ ꯑꯗꯨꯁꯨ ꯑꯩꯅ ꯈꯪꯉꯦꯀꯣ ꯐꯝꯕꯁꯦ ꯆꯨꯝꯗ ꯐꯝꯃꯝꯃꯣꯏ ꯍꯥꯏꯕ ꯐꯪꯉꯤꯀꯣ
ꯑ ꯑ ꯑꯥ ꯑꯥ ꯑꯥꯏꯗꯤꯦ
ꯀꯩ ꯑꯃ ꯀꯩꯅꯣ ꯂꯩꯗꯥꯏꯅꯦ ꯐꯤꯖꯣꯛꯇ ꯀꯥꯁꯟꯈꯤꯕꯗ ꯃꯤ ꯂꯩꯕ ꯃꯥꯟꯗꯕꯗꯣ
ꯎꯝ ꯎꯝ ꯎꯝ
ꯑꯗꯨꯃꯥꯏꯅ ꯂꯩꯔꯝꯒꯅꯤ ꯍꯥꯏꯕꯗꯣ ꯑꯩꯅ ꯈꯪꯉꯤꯀꯣ ꯉ ꯑꯩꯁꯦ ꯀꯣꯣꯟꯖꯟꯕꯗꯥꯥ ꯏꯁꯇꯤꯀꯔ ꯃꯥꯥꯟꯒꯦꯕ ꯐꯔ ꯑꯗꯨ ꯊꯦꯡꯀꯤ ꯄꯔꯤꯇꯤ ꯁ ꯅꯅꯤ ꯌꯥꯝ ꯆꯨꯝꯃꯅꯤ
ꯎꯝ ꯁꯤꯒꯤ ꯃꯤꯅꯤꯒꯤ ꯄ꯭ꯔꯤꯗꯤꯛꯁꯟꯁꯦ ꯃꯐꯝ ꯈꯔꯗ ꯆꯤꯡꯕꯒꯤ ꯋꯥꯅꯤ ꯑꯗꯨ ꯑꯩꯒꯤ ꯃꯇꯥꯡꯗ ꯌꯥꯎꯔꯛ ꯗꯤ ꯌꯥꯝ ꯇꯥꯏꯌꯣꯟꯅꯔꯦꯀꯣ ꯄꯣꯠꯁꯦ ꯈꯦꯠꯅꯔꯦꯀꯣ
ꯁꯤꯖꯤꯟꯅꯕꯁꯨ ꯇꯧꯒꯅꯨꯀꯣ ꯑꯗꯨꯗꯤ ꯑꯩꯒꯤ ꯐꯤꯗꯤꯁꯦ ꯂꯣꯏ ꯆꯨꯝꯒꯅꯤ
ꯑꯣ ꯑꯗꯨꯗꯤ ꯍ ꯐꯔꯦꯅꯦ ꯄ꯭ꯔꯤꯖꯦꯁꯟ ꯁꯨꯕꯤꯅꯤꯡꯉꯦ ꯍꯧꯖꯤꯛ ꯑꯩꯈꯣꯏꯒꯤ ꯊꯣꯡꯁꯤ ꯃꯄꯥꯟꯁꯤꯗ ꯀꯔꯝꯕ ꯐꯤꯕꯝ ꯂꯩꯕꯤꯒꯦ ꯍꯥꯏꯕꯗꯣ ꯍꯥꯏ ꯍꯥꯏꯕꯤ
ꯊꯣꯡꯉꯤ ꯃꯄꯥꯟꯗꯔ ꯊꯣꯡꯉ ꯃꯄꯥꯟꯗꯗꯤ ꯑ ꯃꯂꯪ ꯃꯂꯪ ꯍꯪꯕ꯭ꯔꯥ ꯃꯥꯅꯪ ꯃꯌꯥꯝ ꯑꯃ ꯂꯩꯔꯤ ꯍꯧꯖꯤꯛ ꯀꯩꯅꯣ ꯇꯧꯗꯣꯏ ꯑꯩꯈꯣꯏꯗ ꯄꯥꯏꯁꯤꯜꯂꯛꯀꯗꯣꯏꯅꯤ
ꯑꯣ ꯍꯣꯏ ꯑꯗꯨꯗꯤ ꯌꯥꯝ ꯆꯨꯝ ꯃꯣꯏꯕ ꯃꯥꯜꯂꯦ ꯅꯤꯅꯦꯒꯤ ꯄ꯭ꯔꯤꯗꯤ ꯁꯟꯖꯦ ꯑꯩꯅ ꯈꯟꯕꯗ
ꯑꯗ ꯑꯗꯨꯅꯦ ꯑꯩꯒꯤ ꯄ꯭ꯔꯤꯇꯤ ꯁꯟꯗ ꯂꯧꯔꯃꯤ ꯅꯪ
ꯍꯣꯏ ꯑꯩ ꯃꯊꯪꯗꯒꯤꯗꯤ ꯂꯧꯔꯒꯦ